ꯍꯜꯂꯣ ꯑꯩꯅꯦ ꯀꯔꯤꯅꯣ ꯏꯇꯟꯁꯦ ꯅꯨꯡꯉꯥꯏ ꯃꯥꯟ ꯇꯥꯏ ꯇꯥꯏ
ꯑꯁ ꯅꯨꯡꯉꯥꯏꯕꯔꯣ ꯅꯪꯕꯨ
ꯑꯁ ꯌꯥꯝ ꯅꯨꯡꯉꯥꯏꯅꯦ ꯏꯇꯥꯎꯕꯨ ꯌꯥꯝ ꯅꯨꯡꯁꯤꯌꯦ
ꯑꯁ ꯀꯔꯤꯅꯣ ꯅꯪꯁꯨ ꯅꯪꯕꯨ ꯃꯤꯁ ꯌꯥꯝ ꯇꯧꯏꯗ ꯅꯪꯒꯤ ꯈꯣꯟꯖꯦꯜ ꯍꯧꯖꯤꯛ ꯈꯛꯇ ꯇꯥꯕꯒꯤ ꯑꯩ ꯑꯁ ꯌꯥꯝꯅ ꯍꯔꯥꯎꯋꯤꯅꯦ
ꯆꯞ ꯃꯥꯟꯅꯥꯏꯅꯦ ꯏꯕꯥꯟꯅꯤ ꯇꯕꯗꯨꯒꯤ
ꯅꯪꯉꯣꯟꯗꯁꯨ ꯑꯁ ꯃꯔꯛ ꯃꯔꯛꯇꯤ ꯁꯥꯎꯅꯤꯡꯕ ꯐꯥꯎꯋꯤꯗ ꯅꯪꯁꯦ ꯈꯔ ꯄꯪꯕꯀꯣ
ꯑꯩꯅꯥ ꯎꯝ ꯉꯔꯥꯡ ꯉꯔꯥꯡꯗꯣ ꯑꯗꯨꯝ ꯌꯥꯕꯅꯦ ꯑꯩꯅ ꯇꯧꯕꯗ ꯑꯃꯈꯛꯇ
ꯅꯝꯕꯔ ꯑꯃ ꯈꯛꯇꯗ ꯇꯧꯕꯅꯦꯍꯦ
ꯍꯧꯖꯤꯛꯇꯤ ꯑꯁ ꯋꯥꯔꯤ ꯐꯖꯅ ꯁꯥꯁꯦꯍꯦ
ꯍꯣ ꯍꯧꯖꯤꯛꯇꯤ ꯑꯩꯉꯣ ꯑꯩ ꯑꯩꯗꯤ ꯗꯨꯝ ꯐꯝꯃꯒ ꯂꯩ
ꯊꯕꯛ ꯊꯕꯛ ꯂꯣꯏꯔꯕꯣ
ꯍꯧꯖꯤꯛꯇꯤ ꯐ꯭ꯔꯤꯅꯦ ꯍꯣꯏ
ꯑꯣ ꯑꯣ ꯌꯥꯝ ꯅꯨꯡꯉꯥꯏꯍꯦ
ꯍꯣꯏ ꯅꯪꯗꯤ ꯊꯕꯛ ꯆꯠꯄ꯭ꯔꯥ ꯅꯠꯇ꯭ꯔꯒ ꯑꯗꯨꯝ ꯐꯃꯨꯡꯗ ꯂꯩꯕ꯭ꯔꯥ
ꯑꯩꯁꯦ ꯅꯨꯄꯤ ꯀꯣꯏꯕ ꯆꯠꯄ ꯑꯗꯣ ꯐꯪꯗꯕ ꯑꯃꯨꯛ ꯍꯜꯂꯛꯑꯦ
ꯅꯆꯤꯟ ꯊꯤꯒꯔꯦ ꯅꯪ ꯎꯝ ꯎꯝ ꯅꯪꯒꯤ ꯀꯔꯤ ꯔꯝ ꯕꯣꯗꯤ ꯐꯤꯠ ꯇꯧꯔꯒ ꯀꯔꯤꯒꯤ ꯅꯨꯄꯤ ꯐꯪꯗꯕ
ꯑꯁ ꯐꯪꯗꯕꯒꯤꯅꯦ ꯅꯪ ꯑꯩꯒꯤ ꯅꯨꯄꯤ ꯅꯝꯕꯔ ꯑ ꯅꯨꯄꯤ ꯅꯝꯕꯔ ꯄꯤꯕꯤꯌꯨꯅꯦ ꯅꯪꯁꯨ ꯅꯪ ꯈꯛꯇ
ꯉꯔꯥꯡꯗꯣ ꯑꯃꯨꯛ ꯑꯩꯈꯣꯏꯒꯤ ꯒ꯭ꯔꯨꯞꯗ ꯇꯧꯕꯗ ꯑꯩꯁꯨ ꯑꯩꯅ ꯈꯪꯗꯕꯗ ꯇꯧꯕ ꯃꯣꯏꯅꯗꯤ ꯈꯪꯕ ꯃꯣꯏꯅ ꯀꯔꯤꯔ
ꯑꯁ ꯅꯪꯗꯤ ꯑꯩꯈꯣꯏ ꯐꯣꯇꯣ ꯗꯤꯄꯤ ꯊꯝꯔꯒ ꯑꯍꯥ ꯍꯥ ꯅꯨꯄꯤ ꯃꯌꯥꯝꯕꯨ ꯅꯪ ꯋꯥꯔꯤ ꯐꯖꯅꯥ ꯁꯥꯔꯦꯅꯦ ꯑꯩꯈꯣꯏꯕꯨ ꯐꯖꯅ ꯌꯣꯟꯊꯣꯛꯌꯦꯅꯦ ꯅꯪ
ꯑꯗꯨꯒꯤ ꯅꯠꯇꯦꯍꯦ ꯑꯩ ꯉꯁꯤ ꯈꯛꯇꯅꯦ ꯍꯧꯖꯤ ꯑꯩ ꯋꯥꯔꯤ ꯁꯥꯕꯁꯦ
ꯍꯁ ꯍꯤꯝ ꯅꯪꯕꯨꯁꯨ ꯌꯥꯝꯅ ꯃꯤꯁ ꯇꯧꯔꯦ ꯅꯪꯒꯤ ꯐꯣꯇꯣ ꯊꯥꯔꯛꯑꯣꯅꯦ ꯋꯥꯆꯦꯞꯗ ꯏꯇꯥꯎꯕꯨꯁꯨ ꯏꯇꯥꯥꯎꯕꯨꯁꯨ ꯎꯗꯕ ꯀꯨꯏꯔꯦꯍꯦ
ꯅꯦꯛꯁ ꯃꯟꯗ ꯊꯥꯔꯛꯀꯦ ꯑꯩ ꯅꯦꯛꯁ ꯃꯟ ꯐꯣꯟ ꯂꯧ ꯂꯧꯒꯅꯤꯕ
ꯍꯣꯏꯅꯦ ꯍꯣꯏꯅꯦ ꯑꯁ ꯅꯨꯡꯉꯥꯏꯀꯣ ꯅꯪꯗꯤ
ꯍꯣꯏ ꯑꯗꯨꯝ ꯅꯨꯡꯉꯥꯏꯑ ꯑꯗꯨꯝ ꯅꯨꯡꯉꯥꯏ
ꯍꯛꯆꯥꯡ ꯍꯛꯆꯥꯡ ꯅꯥꯕꯒꯨꯝꯕ ꯑꯗꯨꯒꯨꯝꯕꯗꯤ ꯇꯧꯗꯦꯀꯣ
ꯑꯁ ꯀꯔꯤꯁꯨ ꯇꯧꯗꯦꯗ ꯑꯗꯨꯝ ꯍꯧꯖꯤꯛꯇꯤ ꯎꯝ ꯍꯧꯖꯤꯛꯇꯤ ꯀꯔꯤꯔ ꯃꯕꯨꯛ ꯌꯥꯝ ꯐꯕ ꯃꯇꯝꯗꯀꯣ ꯑꯗꯨꯒꯤ
ꯑꯗꯣ ꯊꯋꯥꯏ ꯊꯋꯥꯏꯁꯨ ꯑꯃꯨꯛ ꯅꯨꯡꯉꯥꯏꯔꯕ꯭ꯔꯣ ꯅꯪꯒꯤ ꯋꯥꯈꯜ ꯅꯨꯡꯉꯥꯏꯔꯕ꯭ꯔꯣ
ꯑꯁ ꯑꯗꯨ ꯃꯇꯝ ꯃꯇꯝꯗꯤ ꯀꯔꯨꯝ ꯀꯔꯤꯔ ꯄꯨꯟꯁꯤ ꯄꯨꯟꯁꯤꯅꯦꯀꯣ ꯑꯗꯨꯒ ꯑꯗꯨꯝ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
ꯋꯥꯈꯜꯁꯨ ꯇꯦꯟꯁꯟ ꯂꯩꯕ ꯃꯇꯝ ꯂꯩꯌꯦ ꯅꯠ
ꯅꯪꯒꯤ ꯅꯨꯄꯤꯒ ꯅꯕꯥꯅꯤ ꯈꯠꯅꯕꯗꯣ
ꯍꯣꯏ ꯑꯗꯨꯝ ꯈꯠꯅꯔꯒꯥ ꯂꯩꯌꯦ ꯑꯗꯨꯝ ꯈꯠꯅꯔꯒ ꯂꯩꯌꯦ ꯃꯥꯅ ꯇꯧꯔꯛꯀꯅꯨ ꯍꯥꯏꯕ ꯃꯥꯅ ꯑꯗꯨꯝ ꯇꯧꯔꯛꯄ ꯑꯉꯣꯟꯗ ꯑꯩꯅ ꯎꯝ ꯀꯥꯏꯅꯔꯁꯦ ꯍꯥꯏꯕ ꯃꯥꯅ ꯑꯗꯨꯝ ꯐꯣꯟ ꯇꯧꯔꯛꯑꯒꯅꯦ ꯑꯩꯅ ꯑꯗꯨꯝ ꯀꯔꯤ ꯍꯥꯏꯁꯤꯔ ꯃꯥꯅ ꯅꯨꯡꯁꯤꯔꯗꯤ ꯑꯩꯁꯨ ꯑꯗꯨꯝ ꯂꯨꯅ ꯇꯧꯕꯤꯒꯦ ꯈꯟꯕ ꯉꯔꯥꯡꯗꯣ ꯀꯔꯤ ꯏꯟꯁꯥꯡ ꯆꯥꯕ꯭ꯔꯥ
ꯑꯩ ꯏꯕꯥꯅꯤ ꯌꯦꯟ ꯆꯥꯏꯗ ꯌꯦꯟ ꯈꯛꯇꯅꯤꯗ ꯑꯥꯁ ꯅꯪꯁꯨ ꯄꯩꯁꯥ ꯊꯥꯔꯛꯑ ꯍꯥꯏꯔꯒ ꯊꯔꯛ ꯊꯥꯕꯤꯔꯛ ꯇꯦ ꯃꯤꯒꯤꯗꯤ ꯊꯔꯛꯑꯦ ꯑꯩꯅ ꯅꯪꯕꯨ ꯅꯪꯕꯨ ꯄꯩꯁꯥ ꯇꯥꯟꯐꯝ ꯑꯩꯅ ꯊꯤꯕꯤꯕ ꯑꯗꯨꯒ ꯐꯪ꯭ꯒꯔꯒ ꯑꯩꯉꯣꯟꯗ ꯍꯔꯥꯎꯔꯒ ꯄꯤꯕꯤꯕ ꯅꯠꯇꯅ ꯑꯇꯣꯞꯄ ꯃꯤꯗ ꯅꯪꯅ ꯄꯤꯕꯤꯕ ꯑꯁ ꯑꯩꯁꯨ ꯅꯪꯕꯨ ꯌꯥꯝ ꯅꯨꯡꯉꯥꯏꯇꯦꯀꯣ ꯑꯩꯁꯨ ꯅꯪꯕꯨ ꯌꯥꯝ ꯅꯨꯡꯉꯥꯏꯇꯦ ꯀꯣ ꯑꯗꯨ ꯑꯩ ꯅꯪꯁꯨ ꯀꯗꯥꯔ ꯌꯥꯝ ꯇꯧꯋꯤꯗ
ꯍꯧꯖꯤꯛꯇꯨ ꯅꯪꯉꯣꯟꯗꯖꯨ ꯀꯔꯤꯅꯣ ꯂꯩꯕꯒꯤ ꯑꯩꯅ ꯊꯥꯕꯅ ꯊꯥꯗꯕꯒꯤ ꯅꯠ ꯅꯠ ꯊꯥꯗꯕ ꯅꯠ
ꯅꯪꯁꯨ ꯀꯗꯔ ꯌꯥꯝ ꯇꯥꯎꯋꯦ ꯑꯩ ꯅꯪꯕꯨ ꯌꯥꯝ ꯅꯨꯡꯉꯥꯏꯇꯦꯀꯣ
ꯀꯗꯔ ꯅꯠꯇꯦ ꯑꯩ ꯎꯝ ꯍꯧꯖꯤꯛꯇꯨ ꯅꯪꯁꯨ ꯌꯦꯟ ꯌꯥꯝ ꯆꯥꯏ ꯍꯥꯏꯕꯗꯨ ꯑꯗꯨꯒ ꯑꯩꯁꯨ ꯎꯝ ꯅꯪꯉꯣꯟꯗꯗꯨ ꯁꯦꯜꯅ ꯌꯥꯝ ꯂꯩꯔꯝꯒꯅꯤ ꯑꯗꯨ ꯍꯟꯅꯒ ꯊꯥꯔꯛꯇꯕꯒꯤꯅꯤꯗ
ꯅꯪ ꯄꯩꯁꯥ ꯐꯪꯕꯗꯨ ꯑꯣ ꯅꯪꯒꯤ ꯇꯂꯣꯞꯗꯨ
ꯎꯝ
ꯌꯨꯝꯗ ꯊꯥꯕꯤꯕ꯭ꯔꯥ꯫
ꯂꯤꯁꯤꯡ ꯇꯔꯥ ꯊꯥꯈ꯭ꯔꯦ ꯌꯨꯝꯗ꯫
ꯍꯣꯏ ꯑꯗꯨꯃꯥꯏ꯫ ꯊꯥꯒꯗꯕꯅꯦ ꯅꯃꯥ ꯅꯄꯥꯁꯨ ꯌꯥꯝꯅ ꯋꯥꯔꯝꯒꯅꯤ ꯍꯣ ꯍꯟꯗꯛ꯫ ꯗꯤ ꯃꯤ ꯌꯨꯝꯗ ꯂꯩꯇꯕꯅꯤꯅ꯫ ꯑꯉꯥꯡꯗꯤ ꯌꯥꯝ ꯄꯣꯛꯄ꯫ ꯅꯣꯏꯒꯤ ꯏꯃꯨꯡꯁꯦ ꯑꯉꯥꯡꯗꯤ ꯌꯥꯝ ꯄꯣꯛꯄ ꯃꯤ
ꯄꯣ ꯄꯣꯛꯇ꯭ꯔꯗꯤ ꯌꯥꯗꯦ꯫
ꯅꯌꯥꯝꯕ ꯑꯃꯗꯨꯗꯤ꯫ ꯀꯩꯅꯣ ꯒꯥꯔꯤ ꯒꯥꯔꯤꯗ ꯆꯠꯄ ꯅꯨꯄꯥꯗꯣ꯫
ꯐꯪꯅꯤ ꯈꯨꯨꯟꯅ ꯑꯗꯨꯝ ꯂꯩꯔꯒ꯫
ꯌꯨꯝꯒꯤ ꯊꯕꯛ ꯐꯖꯅ ꯁꯨꯕꯤꯌꯨ ꯍꯥꯏꯌꯨꯅꯦ꯫
ꯁꯨꯃꯥꯏꯅ ꯇꯧꯔꯒ ꯑꯗꯨꯒꯨꯝꯕ꯫ ꯃꯥꯁꯦ ꯌꯥꯝ ꯀꯔꯤꯔ꯫ ꯍꯣꯏ ꯑꯗꯨꯒꯤꯅꯦ ꯑꯩ ꯂꯥꯏꯔꯤꯁꯦ ꯇꯧꯅꯦꯕ ꯃꯥꯁꯦ ꯑꯗꯨꯝ ꯀꯔꯤꯔꯥ ꯃꯣꯏ꯫ ꯃꯔꯨꯞꯁꯤꯡꯅ ꯌꯨ ꯊꯛꯈ꯭ꯔꯒ ꯑꯗꯨꯝ ꯊꯕꯛ ꯆꯠꯂꯒꯅ ꯑꯗꯨꯝ ꯇꯧꯒꯅꯤ꯫
ꯑꯁ ꯅꯪꯗꯤ ꯌꯥꯝ ꯐꯩꯌꯦꯅꯦ ꯅꯪ꯫ ꯅꯪꯒꯤ ꯅꯨꯄꯤ ꯑꯣꯏꯒꯗꯕ ꯃꯤꯗꯤ ꯑꯁ ꯃꯔꯥꯏꯕꯛ ꯌꯥꯝ ꯐꯒꯗꯕꯅꯤ꯫
ꯅꯠꯇꯦ ꯅꯠꯇꯦ ꯑꯗꯨꯕꯨꯗꯤ ꯌꯥꯝ ꯂꯥꯜꯂꯦ꯫
ꯀꯟꯅꯁꯨ ꯁꯨꯋꯦ ꯑꯁ ꯅꯪꯁꯦ꯫ ꯌꯥꯝ ꯐꯩꯅꯦ ꯃꯤꯁꯨ ꯌꯥꯝ ꯐꯩ ꯆꯥꯎꯁꯨ ꯆꯥꯎꯋꯤ꯫
ꯅꯇꯦ ꯌꯥꯝ ꯊꯤ ꯅꯪꯗꯨ ꯀꯔꯤꯅꯣ ꯇꯥꯎꯍꯦ ꯑꯩ꯫ ꯏꯀꯥꯏꯕꯅ ꯁꯤꯒꯗꯧꯔꯦ꯫ ꯑꯆꯧꯕ ꯂꯩꯇꯦ ꯆꯧꯅꯤ ꯀꯔꯤ ꯑꯩꯒ ꯎꯝ ꯄꯤꯛ ꯑꯄꯤꯛꯄꯅꯦ ꯀꯔꯤꯅꯣ꯫
ꯑꯁ ꯐꯔꯦꯅꯦ꯫
ꯑꯗꯨ ꯑꯗꯨꯕꯨ꯫ ꯑꯗꯨꯕꯨ ꯆꯥꯎꯕꯗꯤ ꯑꯦꯁ ꯀꯅꯥ ꯀꯅꯥ ꯀꯅꯥ ꯍꯦꯛ ꯆꯥꯎꯕ ꯂꯩꯅꯔꯝꯒꯅꯤ꯫ ꯏꯇꯥꯎꯁꯦ꯫
ꯑꯁ ꯇꯨꯝꯅꯤꯡꯈ꯭ꯔꯦꯗ ꯑꯩꯁꯦ꯫
ꯎꯝ ꯗꯤꯅꯥꯔꯗꯤ ꯀꯔꯤ ꯏꯟꯁꯥꯡ ꯆꯥꯒꯅꯤ꯫
ꯎꯝ ꯌꯦꯟ ꯇꯥꯔꯅꯤꯗ꯫ ꯀꯤꯂꯣ ꯐꯥꯗ꯭ꯔꯦ ꯄꯋꯥ ꯈꯛꯇ ꯑꯗꯨꯒ ꯃꯔꯤꯟ ꯈꯛ ꯈꯔ ꯂꯧꯋꯦ꯫
ꯑꯣ ꯂꯧꯈ꯭ꯔꯕ ꯁꯦꯠ ꯂꯥꯏꯇꯕꯒꯤꯔꯥ꯫
ꯑꯁ ꯖꯦꯛꯅ ꯂꯧꯕ ꯏꯌꯥꯝꯕ ꯑꯃꯅ ꯂꯧꯕꯤꯕꯅꯦ꯫
ꯑ ꯑꯗꯨꯗꯤ ꯌꯥꯝ
ꯃꯥꯁꯨ ꯏꯅꯥꯛꯇ ꯂꯩꯌꯦ꯫
ꯑꯗꯨꯗꯤ ꯌꯥꯝ ꯐꯩꯀꯣ꯫
ꯌꯥꯝ ꯐꯩ ꯌꯥꯝ ꯐꯩ꯫ ꯀꯔꯤ ꯍꯥꯏꯕ꯭ꯔꯥ꯫
ꯑꯗꯨꯝ ꯃꯤ ꯃꯆꯥꯗꯤ ꯑꯗꯨꯝ ꯐ꯭ꯔꯤꯗ ꯂꯥꯏꯔꯒ ꯌꯦ ꯊꯛꯀ ꯆꯥꯔꯒ ꯂꯩꯗ ꯀꯜꯂꯛꯑꯦ꯫
ꯍꯣꯏꯅꯦ ꯑꯩꯈꯣꯏꯗꯤ꯫ ꯑꯗꯨꯒꯨꯝꯕ ꯅꯠꯇ꯭ꯔꯗꯤ ꯆꯥꯅꯤꯡꯗ꯭ꯔꯦꯗ
ꯍꯣꯏ ꯑꯗꯨꯝ ꯐꯩꯅ ꯑꯗꯨꯝ ꯅꯣꯏꯅ ꯇꯧꯕꯗꯣ ꯑꯩꯁꯨ ꯄꯥꯝꯃꯤꯅ ꯎꯝ
ꯀꯔꯤꯔ ꯑꯝ ꯅꯣꯏꯗꯤ ꯑꯃꯨꯛꯇ ꯍꯥꯏꯕꯗ ꯌꯥꯝ ꯐꯩꯩ ꯑꯩ ꯀꯔꯤꯁꯨ ꯇꯃꯗ ꯑꯣꯏ
ꯅꯕꯥꯅꯤꯗꯤ ꯑꯃꯨꯛ ꯐꯥꯎꯅꯔꯕꯣ ꯅꯪꯒꯤ ꯅꯨꯄꯤꯒ
ꯑꯗꯨꯨꯝ ꯃꯥꯅ ꯇꯧꯔꯝꯒꯦ ꯑꯗꯨꯝ ꯐꯥꯎ ꯐꯥꯎꯅꯔꯦ ꯉꯔꯥꯡ ꯇꯧꯔꯛ ꯉꯔꯥꯡ ꯇꯧꯔꯛ ꯑꯁ ꯈꯠꯅꯕꯗ ꯂꯣꯢꯔꯦ
ꯀꯔꯤꯒꯤꯅꯣ ꯈꯠꯅꯒꯅꯨ ꯅꯕꯥꯅꯤꯁꯨ
ꯑꯩꯁ ꯑꯩꯒꯤ ꯀꯔꯤ ꯏꯁꯨ ꯉꯥꯡꯕ ꯌ ꯑꯩꯅꯗꯤ ꯋꯥ ꯑꯃꯗꯨ ꯍꯥꯏꯕ ꯌꯥꯗꯦ ꯃꯉꯣꯟꯗ ꯑꯗꯨꯝ ꯁꯥꯎꯔꯛꯒꯅꯤ ꯑꯗꯨꯒꯤꯅꯦ
ꯐꯥꯝꯍꯟꯕꯒꯤꯅꯦ
ꯈꯪꯗꯦꯗ ꯑꯩ ꯏꯝꯐꯥꯜ ꯇꯥꯗꯤ ꯃꯤ ꯈꯔꯗꯤ ꯑꯗꯨꯝ
ꯍꯣꯏꯅꯦ ꯄꯩꯁꯥꯗꯤ ꯂꯤꯗ꯭ꯔꯣ ꯅꯪꯉꯣꯟꯗ
ꯑꯥ ꯍꯧꯖꯤꯛꯇꯤ ꯅꯤꯗꯦ ꯦ ꯃꯥꯒꯤ ꯕꯔꯗꯦꯁꯤ ꯂꯥꯡꯒꯤꯗ
ꯎ
ꯃꯥ ꯀꯔꯤꯔ ꯗꯤꯃꯥꯟ ꯑꯗꯗꯠ ꯀꯔꯤꯔ ꯇꯧꯕꯤꯌꯣꯅ ꯑꯩ ꯀꯣꯛ ꯌꯥꯝ ꯁꯥꯢ ꯇꯥꯕ꯭ꯔꯣ
ꯇꯥꯏꯅꯦ ꯇꯥꯏꯅꯦ
ꯅꯪꯒꯤ ꯃꯔꯨꯞ ꯑꯃꯗꯤ ꯀꯩꯗꯧꯔꯤꯅꯣ ꯍꯧꯖꯤꯛ
ꯃꯥꯗꯤ ꯒꯦꯝ ꯁꯅꯔꯒ ꯂꯩꯌꯦ
ꯍꯟꯆꯤꯛꯇꯀꯤ ꯀꯤꯗꯥꯢ ꯐꯨꯠꯕꯣꯜ ꯂꯩꯇꯦꯀꯣ ꯍꯧꯖꯤꯛ ꯗꯦꯠ ꯐꯤꯐꯇꯤꯟꯗ ꯂꯩꯕ
ꯂꯩꯇꯦ ꯂꯩꯇꯦ ꯍꯣꯏ
ꯍꯣꯏꯅꯦ ꯉꯝꯒꯅꯤ ꯉꯝꯒꯅꯤ
ꯅꯣꯔꯋꯦ ꯉꯝꯗꯦꯀꯣ
ꯅꯣꯔꯋꯦꯗꯤ ꯄꯣꯈꯔꯦ
ꯌꯥꯝ ꯅꯨꯡꯁꯤꯌꯦ ꯃꯣꯏ ꯇꯤꯝꯗꯣ ꯍꯥꯏꯗꯤ
ꯍꯣꯏ ꯍꯣꯏꯅꯦ ꯅꯨꯡꯁꯤꯌꯦ ꯏꯇꯥꯎꯁꯨ ꯅꯣꯔꯋꯦꯗ ꯄꯥꯝꯕ꯭ꯔꯣ
ꯍꯣꯏ ꯁꯞꯄꯣꯔꯠ ꯇꯧꯕꯅꯦ ꯑꯩ
ꯅꯪꯅ ꯁꯄꯣꯔꯠ ꯇꯧꯕ ꯇꯤꯝꯗꯣ ꯑꯩꯁꯨ ꯁꯄꯣꯔꯠ ꯇꯧꯕꯅꯤꯀꯣ
ꯅꯣꯏꯗꯤ ꯎꯝ ꯇꯨꯝ ꯂꯩꯕꯅꯤꯀꯣ
ꯀꯔꯤ
ꯈꯨꯟꯗ ꯆꯠ ꯆꯠ ꯆꯠ ꯆꯠꯒꯦꯔꯥ ꯅꯠꯇ꯭ꯔꯒ ꯑꯗꯨꯝ ꯂꯩꯒꯅꯤ ꯑꯗꯣ
ꯑꯁ ꯑꯗꯨꯝ ꯂꯩꯒꯅꯤꯗ ꯆꯠꯂꯣꯏꯗ ꯅꯣꯏꯕꯨꯁꯨ ꯐꯖꯅ ꯃꯤꯁ ꯇꯧꯋꯦ
ꯏꯁꯩ ꯑꯃ ꯁꯛꯄꯤꯌꯨꯅꯦ ꯅꯪꯒꯤ ꯈꯨꯟꯖꯦꯟ ꯐꯥꯕꯗꯨ
ꯀꯩ ꯃꯈꯣꯜꯅꯣ ꯀꯣ ꯀ꯭ꯔꯦꯛ ꯀꯣ ꯀ꯭ꯔꯦꯛ ꯇꯧꯋꯤꯗꯣ ꯑꯁ
ꯀꯔꯤ ꯏꯟꯁꯥꯡ ꯆꯥꯔꯅꯤ ꯅꯨꯡꯗꯤ
ꯑꯁ ꯑꯗꯨꯗꯤ ꯃꯤ ꯌꯥꯝꯅ ꯑꯐꯕ ꯏꯟꯁꯥꯡꯅꯤꯅꯦ
ꯑꯗꯨꯝ ꯂꯩꯕ ꯂꯩꯕ ꯆꯕꯅꯦ ꯅꯨꯕꯥꯅꯤ ꯅꯨꯕꯥꯅꯤ ꯈꯛꯇꯔ ꯂꯩꯕꯁꯦ
ꯍꯣꯏꯅꯦ
ꯅꯣꯏ ꯑꯩꯈꯣꯏ ꯎꯝ ꯔꯨꯞꯕ ꯇꯤꯟ ꯅꯥꯗ꯭ꯔꯕ ꯃꯣꯏ
ꯌꯨꯝ ꯃꯌꯨꯝꯗ ꯑꯗꯨꯝ ꯂꯩꯗ ꯃꯣꯏꯁꯨ
ꯑꯣ ꯅꯣꯡꯃ ꯅꯣꯏ ꯏꯆꯦꯒ ꯈꯔ ꯆꯠꯄꯗꯣ
ꯍꯣꯏꯅꯦ
ꯑꯣ ꯗꯣ ꯀ꯭ꯔꯤ ꯏꯟꯁꯥꯡ ꯆꯥꯏ ꯗꯣ ꯅꯨꯃꯤꯗ